ꯑ ꯀꯗꯅꯣ
ꯑꯁ ꯏꯆꯦ ꯒ꯭ꯔꯍꯟꯗ ꯆꯠꯊꯣꯛꯑꯒ ꯂꯩꯔꯦ
ꯑꯁ ꯌꯥꯝ ꯅꯨꯡꯉꯥꯏꯔꯅꯦ ꯅꯪꯗꯤ
ꯅꯨꯡꯥꯏ ꯗꯤ ꯑꯗꯨꯝ ꯆꯠꯂꯦ ꯑꯥ ꯍꯧꯖꯤꯛꯀꯤ ꯃꯇꯝꯒꯨꯝꯕꯗꯪ ꯑꯗꯨꯝ ꯆꯠꯂꯦ
ꯎꯝ ꯍꯛꯆꯥꯡ ꯌꯥꯝ ꯐꯔꯝꯃꯅꯤ ꯑꯗꯨꯗꯤ
ꯆꯥꯡꯗꯦ ꯈꯪꯗꯦꯗ ꯉꯁꯤ ꯅꯥꯒꯦ ꯑꯃꯨꯛ ꯇꯧꯋꯦ
ꯑꯦꯍ ꯀꯔꯤꯒꯤ
ꯍꯪꯗꯦ ꯃꯧꯁꯅꯂ
ꯀꯔꯤ ꯆꯥꯕꯒꯤꯅꯣ
ꯈꯪ ꯗꯦ ꯀ꯭ꯔꯤꯁꯤꯁꯨꯗ꯭ꯔꯁꯨꯁꯨ
ꯑꯥ ꯅꯥꯒꯅꯨ ꯅꯥꯒꯅꯨ ꯅꯥꯗꯅꯤꯉꯥꯏ ꯍꯤꯗꯥꯛꯀ ꯆꯥꯎ
ꯍꯧꯖꯤꯛꯄꯨꯗꯤ ꯀꯔꯤꯁꯨ ꯇꯧꯗ꯭ꯔꯦꯗ ꯉꯁꯥꯏꯗꯣ ꯈꯪꯗꯦ ꯍꯣꯔꯦꯟ ꯑꯃꯨꯛ ꯇꯧꯔꯁꯤ ꯂ ꯇꯔꯈꯣꯡꯗ
ꯊꯥꯎꯒꯨꯝꯕ ꯆꯥꯒꯅꯨ
ꯅꯤꯡꯉꯅꯦ
ꯑꯦꯁ ꯆꯥꯅꯤꯡꯕꯗꯣ ꯉꯁꯤ ꯈꯛꯇꯤ ꯈꯥꯡꯉꯨꯅꯦ ꯍꯌꯦꯡ ꯑꯃꯨꯛ ꯆꯥꯕ ꯌꯥꯏꯅꯤ ꯅꯥꯕꯨ ꯅꯥꯔꯗꯤ ꯅꯨꯃꯤꯠ ꯃꯉꯥ ꯇꯔꯨꯛꯅꯤ ꯆꯥꯗꯔꯣꯏꯅꯦꯍꯦ
ꯎꯝ ꯎꯝ ꯎꯝ ꯎꯝ
ꯅꯨꯃꯤꯠ ꯅꯨꯃꯤꯠ ꯑꯃꯈꯛ ꯆꯥꯗꯕꯅ ꯐꯠꯇ꯭ꯔꯣ
ꯎꯝ
ꯅꯪꯒꯤ ꯐꯅꯤꯡꯉꯥꯏꯅꯤ ꯑꯩꯅ ꯍꯥꯏꯔꯤꯕꯁꯦ
ꯅꯅ ꯀꯩꯗꯧꯔꯤꯕ
ꯑꯩ ꯆꯥꯛ ꯇꯣꯛꯑꯒ ꯑꯗꯨꯝ ꯂꯩꯌꯦ
ꯆꯇꯣꯒ ꯂꯩ ꯀꯔꯤꯅ ꯅꯨꯡꯗꯥꯡꯒꯤ ꯆꯥꯛ ꯂꯣꯏ
ꯑ ꯉꯥꯟꯗꯤ ꯆꯠꯇꯥꯥꯔꯦ
ꯀꯣꯏ ꯌꯥꯝ ꯉꯜꯗꯦꯅꯦ
ꯆꯥꯛ ꯂꯥꯑꯝꯕꯀꯣ ꯆꯥꯛ ꯊꯣꯡꯕꯔꯣꯏ ꯑꯗꯨꯝ ꯆꯥꯊꯣꯛꯑꯕ
ꯑꯁ ꯀꯔꯤ ꯁꯀꯔꯤꯦꯅ ꯃꯨꯛ ꯂꯥꯛꯑꯝꯈꯤꯔꯣꯏꯗ꯭ꯔꯣ
ꯂꯥꯝꯃꯒ ꯑꯃꯨꯛ ꯆꯥꯔꯦꯗꯅ ꯂꯥꯝꯃꯒ ꯆꯥꯕ ꯌꯥꯗꯦꯒ ꯍꯥꯏꯕ ꯂꯩꯕ꯭ꯔꯣ
ꯑꯗꯨ ꯑꯣꯏꯔꯁꯨ
ꯂꯥꯝꯃꯗꯤ ꯑꯃꯨꯛ ꯆꯥꯔꯅꯤ
ꯌꯥꯝ ꯅꯨꯡꯉꯥꯏꯕ ꯄꯨꯟꯁꯤꯅꯅꯦ ꯅꯠꯇ꯭ꯔꯥ ꯀꯔꯤ ꯁꯥꯁꯒꯦ ꯍꯂꯣ ꯆꯥꯗ꯭ꯔꯣ ꯍꯂꯣ ꯎꯝ ꯇꯥꯗꯕ꯭ꯔꯣ ꯎꯝ ꯎ ꯍꯜꯂꯣ ꯇꯥꯕ꯭ꯔꯣ ꯍꯜꯂꯣ